ꯑ ꯇꯥꯔꯔꯕꯣ
ꯑꯣ ꯑꯣꯧ ꯇꯥꯔꯦ ꯇꯥꯔꯦ
ꯑꯣ
ꯀꯩꯗꯧꯔꯝꯃꯤꯅꯣ ꯑꯩ ꯁꯨꯝ ꯂꯩꯔꯝꯕꯅꯤꯗ ꯀꯩꯗꯧꯔꯤꯒꯦ ꯅꯪꯗꯤ
ꯑꯩꯁꯨ ꯂꯩꯔꯝꯃꯤꯌꯦ ꯑꯩ ꯅꯪ ꯀꯩꯅꯣꯝꯇ ꯍꯪꯒꯦꯅꯅꯦ ꯀꯣꯜ ꯇꯧꯔꯛꯑꯝꯕꯅꯦ
ꯅꯣꯏ ꯅꯣꯏꯁꯦ ꯑꯗꯨꯝ ꯅꯪꯉꯣꯟꯗ ꯀꯩꯅꯣꯝꯇ ꯍꯪꯒꯦꯅ ꯀꯣꯜ ꯇꯧꯔꯛꯄꯅꯦꯕ
ꯍꯣꯏ ꯍꯉꯣ ꯍꯉꯣ
ꯅꯣꯏꯁꯦꯗꯣ ꯃꯥꯏ ꯀꯣꯜ ꯇꯧꯕꯅꯦ ꯃꯥꯏ ꯅꯝꯕꯔꯗꯣ ꯆꯠꯇ꯭ꯔꯦꯕ ꯑꯗꯨꯒꯤ ꯅꯉꯣꯟ ꯇꯧꯔꯛꯄꯅꯦ ꯅꯣꯏꯁꯤꯦꯒꯤ ꯀꯩꯅꯣꯒꯤ ꯃꯥ ꯕꯤ ꯑꯥꯔ ꯑꯝꯕꯦꯗ ꯏꯁꯀꯔꯒꯤ ꯀꯩꯅꯣꯝꯃ ꯁ꯭ꯀꯤꯝ ꯑꯃ ꯍꯥꯏꯕ꯭ꯔꯥ ꯀꯩꯅꯣ ꯑꯦꯟꯇ꯭ꯔꯥꯟꯁ ꯊꯥꯔꯒ ꯀꯣꯆꯤꯡ ꯇꯧꯕꯤ ꯑꯃ ꯌꯥꯎꯗ꯭ꯔꯣ
ꯑ
ꯑꯧ ꯑꯗꯨꯗꯣ ꯑꯝꯇ ꯍꯪꯒꯦꯅ ꯇꯧꯕ ꯑꯗ ꯑꯩꯁꯦ ꯃꯉꯣꯟꯗ ꯍꯪꯉꯁꯨ ꯌꯥꯕꯗꯣ ꯃꯥ ꯅꯝꯕꯔ ꯆꯠꯇꯕꯗꯨꯗ ꯑꯩꯁꯦ ꯈꯔ ꯊꯨꯅ ꯈꯪꯅꯤꯡꯕꯗꯣ ꯁꯣ ꯅꯥꯀꯟꯗ ꯑꯗꯨꯗꯨꯒꯤ ꯅꯪꯅ ꯈꯔ ꯅꯪ ꯈꯪꯉꯗꯤ ꯅꯪꯉꯣꯟꯗꯁꯨ ꯍꯪꯕ ꯌꯥꯏꯌꯦꯅ ꯀꯣꯜ ꯇꯧꯔꯛꯄꯅꯦꯕ
ꯑꯗꯨꯒꯤꯗꯣ ꯀꯃꯥꯏ ꯀꯃꯥꯏ ꯇꯧꯕꯅꯣ ꯃꯥ ꯂꯣꯏꯈ꯭ꯔꯕ
ꯑꯩꯈꯣꯏꯁꯦꯗꯤꯅꯦ ꯂꯣꯏꯈꯔꯦ ꯑꯗꯨꯒꯤ ꯀꯣꯔꯁꯇꯣ ꯑꯗꯨꯒ ꯃꯥꯗꯣ ꯍꯧꯖꯤꯛꯇꯤ ꯑꯣꯟꯂꯥꯏꯟꯗ ꯑꯣꯏꯅ ꯌꯥꯎꯔꯦ ꯀꯣꯆꯤꯡꯗꯣ ꯑꯗꯨꯗ ꯀꯣꯔꯁꯇꯣ ꯑꯗꯨꯝ ꯌꯥꯎꯕꯗꯤ ꯌꯥꯕꯅꯦꯕ ꯃꯣꯏꯒꯤ ꯑꯦꯛꯖꯥꯝꯗꯣ ꯊꯥꯔꯒ ꯑꯃꯨꯛ ꯑꯗꯨꯝ ꯏꯁꯀꯣꯂꯥꯔꯁꯤꯞꯀꯗꯣ ꯍꯟꯖ ꯑꯗꯨꯝ ꯐꯪꯗꯣꯏꯅꯦꯕ ꯈꯣꯠꯆꯦ ꯑꯗꯨ ꯏꯁꯀꯣꯂꯔꯁꯤꯞꯁꯨ ꯐꯪꯈꯤꯗꯅ ꯑꯗꯣ ꯑꯦꯟꯇ꯭ꯔꯥꯟꯁ ꯇꯧ ꯊꯥꯔꯒ ꯈꯜꯂꯗꯤ ꯏꯁꯀꯣꯂꯥꯔꯁꯤꯞꯇꯨꯁꯨ ꯑꯗꯨꯝ ꯐꯪꯗꯣꯏꯅꯦꯕ ꯋꯥꯗꯃꯗꯣ ꯑꯗꯨ ꯇꯧꯔꯗꯤ ꯃꯣꯏꯗꯣ ꯅꯨꯡꯇꯤꯒꯤ ꯑꯦꯇꯦꯟꯗꯦꯟꯁ ꯂꯧꯕꯅꯤꯅ ꯑꯦꯇꯦꯟꯗꯦꯟꯁ ꯌꯦꯡꯉꯒ ꯄꯩꯁꯥꯗꯣ ꯄꯤꯕꯅꯦ ꯏꯁꯀꯣꯂꯔꯁꯤꯞ ꯀꯤꯗꯣ ꯑꯦꯇꯦꯟꯗꯦꯟꯁ ꯁꯨꯗ꯭ꯔꯗꯤꯅꯦ ꯏꯁꯀꯣꯂꯔꯁꯤꯞ ꯄꯩꯁꯥ ꯁꯨꯗꯕꯅꯦꯕ ꯍꯥꯏꯕꯅꯦꯕ ꯑꯗꯨꯒꯤꯅꯦ ꯑꯗꯨꯝ ꯈꯣꯆꯤꯟꯗꯣ ꯅꯨꯡꯉꯥ ꯑꯗꯨꯝ ꯆꯠꯂꯦ ꯍꯥꯏꯗꯤ ꯅꯨꯃꯤꯠꯇꯨꯀ ꯂ ꯄꯥꯕꯩ ꯃꯇꯝ ꯐꯪꯉꯔ ꯑꯣꯏꯅ ꯑꯗꯨ ꯀꯣꯔꯁꯇꯨ ꯂꯣꯏꯔꯒ ꯃꯥ ꯑꯣꯟꯂꯥꯏꯟꯗ ꯑꯣꯏꯅ ꯌꯥꯎꯔꯤꯅꯦꯕ
ꯑꯣ ꯑꯗꯨꯗꯣ ꯍꯥꯏꯔꯣꯑꯣ ꯍꯥꯏꯔꯛꯑꯣ
ꯁꯦꯞꯇꯦꯝꯕꯔ ꯑꯗꯨꯋꯥꯏꯗ ꯑꯗꯨꯝ ꯐꯣꯝ ꯊꯥꯕꯅꯦꯕ ꯃꯣꯏꯒꯤꯗꯣ ꯑꯗꯨ ꯐꯣꯝꯗꯣ ꯊꯥꯔ ꯄꯥꯟꯗ ꯑꯦ ꯑꯩꯈꯣꯏꯁꯦꯗ ꯍꯪꯉꯒ ꯍꯥꯏꯔꯛꯑꯒꯦ ꯃꯥꯗꯣ ꯅꯪꯉꯣꯟꯗ ꯅꯪꯅ ꯀꯣꯜ ꯇꯧꯔꯛꯑꯝꯕꯅꯤꯅ ꯑꯗꯨꯝ ꯍꯜꯂꯛꯀꯤꯅꯤꯗꯅ ꯑꯣ ꯀꯣꯜꯁꯨ
ꯑꯗꯣ ꯐꯣꯟꯗꯣ ꯑꯣꯐ ꯂꯩꯕꯅꯤꯅ ꯃꯥ ꯈꯪꯒꯗ꯭ꯔꯥ ꯈꯪꯉꯣꯏꯗ꯭ꯔꯥ ꯈꯪꯗꯦꯕꯀꯣ ꯅꯪꯅꯁꯨ ꯈꯔꯗꯤ ꯍꯥꯏꯕꯤꯌꯣ ꯑꯩꯅ ꯈꯃꯥꯏꯅ ꯀꯣꯜ ꯇꯧꯔ ꯍꯪꯉꯛꯑꯝꯃꯦꯅ ꯑꯩꯗꯣ ꯑꯗꯨꯗꯣ ꯇꯧꯅꯤꯡꯕ ꯍꯥꯏꯗꯤ ꯑꯩꯈꯣꯏꯗꯣ ꯄꯩꯁꯥꯁꯨ ꯂꯩꯇꯕꯅꯤꯅ ꯀꯣꯆꯤꯡ ꯌꯥꯎꯅꯤꯡꯉꯒ ꯄꯩꯁꯥ ꯂꯩꯇꯕꯗꯣ ꯑꯗꯨꯒꯤ ꯏꯟꯇ꯭ꯔꯥꯟꯁꯇꯣ ꯊꯥꯅꯤꯡꯕ ꯑꯗ ꯑꯩꯅ ꯀꯔꯤ ꯀꯔꯤ ꯄꯥꯕ ꯈꯣꯠꯄꯗꯣ ꯀꯩꯀꯩ ꯍꯪꯖꯥꯠꯅꯣ ꯑꯗꯩ ꯃꯇꯝꯁꯨ ꯃꯥꯡꯍꯟ ꯆꯍꯤꯗꯣ ꯃꯥꯡꯍꯟꯅꯤꯡꯗꯕꯒꯤ ꯃꯉꯣꯟꯗꯁꯨ ꯈꯔ ꯇꯥꯟꯅꯔꯗꯤ ꯃꯥꯅ ꯊꯥꯈ꯭ꯔꯕꯅꯤꯅ
ꯀꯩꯀꯩ ꯍꯪꯉꯛꯄ ꯈꯣꯠꯄ ꯑꯗꯨꯒꯨꯝꯕꯁꯨ ꯂꯩꯗꯅ ꯑꯩꯅ ꯑꯗꯨꯒꯤꯁꯨ ꯍꯪꯒꯦ ꯑꯗꯨꯒ ꯀꯝꯄꯜꯁꯔꯤꯁꯨ ꯇꯧꯅꯤꯡꯕꯅꯤꯅ ꯈꯜꯂꯦꯅ ꯈꯜꯂꯁꯨ ꯁꯨ ꯀꯔꯤ ꯀꯔꯤ ꯔꯥꯎꯟ ꯑꯗꯨꯕꯨꯗꯤ ꯅꯪꯉꯣꯟꯗ ꯅꯪꯅ ꯀꯩꯁꯨ ꯍꯥꯏꯗꯤ ꯏ ꯃꯥꯅ ꯇꯧꯕꯅꯤꯅ ꯅꯪꯅ ꯌꯥꯝ ꯀꯟꯅꯕꯨꯗꯤ ꯃꯅꯨꯡꯒꯤ ꯅꯕꯨꯗꯤ ꯈꯪꯉꯔꯦꯀꯣ ꯑꯗꯨꯁꯨ ꯍꯥꯏꯐꯦ ꯀꯔꯝ ꯀꯥꯟꯗ ꯑꯦꯛꯖꯥꯝ ꯇꯥꯕꯅꯣ ꯑꯗꯒꯤ ꯀꯩꯀꯩ ꯄꯥꯕ ꯌꯥꯖꯥꯠꯅꯣ ꯁꯨꯝꯕꯁꯦ ꯍꯪꯒꯦꯅ ꯇꯧꯔꯛꯄꯅꯤꯕ ꯍꯣꯏ ꯍꯣꯏ ꯑꯩ ꯍꯥꯏꯔꯛꯀꯦ ꯑꯗꯣꯔꯤꯖꯅꯤꯡ ꯨꯒꯨꯝꯕ ꯃꯦꯠꯁꯀ ꯏꯪꯂꯤꯁꯀ ꯑꯗꯨꯝ ꯍꯪꯉꯦ ꯍꯥꯏꯕꯅꯦꯕ ꯑꯗꯨꯒ ꯖꯤ ꯑꯦꯁ ꯌꯥꯝ ꯂꯨ ꯆꯥꯠꯂꯣ ꯑꯗꯨꯝ ꯂꯨꯗꯦ ꯍꯥꯏꯕꯅꯤꯅ ꯑꯗꯨꯝ ꯍꯥꯏꯗꯤ ꯀꯣꯆꯤꯡ ꯇꯧꯅꯉꯥꯏ ꯊꯥꯕꯅꯤꯅ ꯇꯧꯗ꯭ꯔꯤꯕꯅꯤꯅꯅꯦ ꯑꯗꯨ ꯀꯩꯁꯨ ꯂꯨꯕꯗꯤ ꯍꯪꯉꯣꯏ ꯁꯨꯝ ꯑꯩꯈꯣꯏꯅ ꯈꯪꯕ ꯌꯥꯕ ꯕꯦꯁꯤꯛ ꯀꯩꯗꯣ ꯑꯗꯨ ꯑꯗꯨꯝ ꯍꯪꯉꯦ ꯍꯥꯏꯕꯅꯦꯕ ꯀꯩꯁꯨ ꯂꯨꯗꯦ ꯍꯥꯏꯕꯅꯦ ꯑꯗꯨ ꯈꯜꯂꯗꯤ ꯀꯥꯟꯅꯩꯗꯅ ꯑꯗꯨꯗꯣ ꯈꯔ ꯑꯩꯈꯣꯏꯅ ꯌꯦꯡꯁꯤꯟꯕ ꯌꯥꯕ ꯌꯦꯡꯁꯤꯜꯂꯒ ꯑꯗꯨꯝ ꯊꯥꯕ ꯌꯥꯕꯅꯦꯕ ꯑꯩꯈꯣꯏꯁꯦꯅꯁꯨ ꯊꯥꯎ ꯍꯥꯏꯕꯅꯦ ꯑꯗꯣ ꯑꯩ ꯀꯣꯆꯤꯡꯁꯦ ꯂꯣꯏꯔꯒ ꯊꯥꯒꯦ ꯇꯧꯕꯅꯦꯕ
ꯎꯝ ꯑꯗꯣ ꯑꯗꯨꯒꯤ ꯀꯣꯔꯁꯇꯣ ꯑꯗꯨꯒꯤ ꯀꯣꯆꯤꯡꯗꯣ ꯀꯣꯔꯁ ꯀꯌꯥ ꯑꯣꯏꯗꯣꯏꯅꯣ ꯑꯁ ꯁꯣꯏꯔꯦ ꯁꯣꯏꯔꯦ ꯍꯪꯉꯤ ꯊꯥ ꯀꯌꯥ ꯑꯣꯏꯗꯣꯏꯅꯣ ꯍꯪꯒꯦ ꯇꯧꯕ ꯀꯣꯔꯁꯇꯣ
ꯆꯦꯅ ꯇꯧꯈꯤꯕꯗꯣ ꯆꯍꯤꯃꯨꯛꯇꯤ ꯑꯗꯨꯝ ꯇꯧꯈꯤ ꯃꯥꯜꯂꯦ ꯃꯥꯒꯤꯗꯣ ꯆꯍꯤ ꯐꯥꯗ꯭ꯔꯁꯨ ꯊꯥ ꯇꯔꯥꯃꯨꯛ ꯑꯗꯨꯃꯥꯏꯅ ꯑꯣꯏꯈꯤ ꯃꯥꯜꯂꯦ ꯑꯩꯗꯣ ꯗꯥꯏꯔꯦꯛꯇꯤ ꯈꯪꯗ꯭ꯔꯦꯕꯀꯣ ꯀꯥꯎꯊꯣꯛꯈ꯭ꯔꯦꯕ ꯎꯝ ꯑꯗꯨ ꯐꯤꯁꯅꯨꯡꯗꯤ ꯄꯨꯔ ꯍꯥꯏ ꯆꯅ ꯐ꯭ꯔꯤ ꯉꯥꯛꯇ ꯑꯣꯏꯒꯔꯥ ꯑꯧ ꯑꯧ ꯐ꯭ꯔꯤ ꯉꯥꯛꯇꯅꯦ ꯃꯣꯏꯒꯤꯗꯨꯗꯤ ꯁꯔꯀꯥꯔꯒꯤ ꯏꯁꯝꯩꯅꯣ ꯏꯁꯀꯣꯂꯔꯁꯤꯞ ꯀꯩ ꯀꯩ ꯐꯪꯉꯦ ꯍꯥꯏꯗꯅ ꯎꯝ ꯑꯗꯨꯒꯤ ꯑꯗꯨꯝ ꯑꯩꯈꯣꯏꯒꯤ ꯀꯣꯟꯅꯕꯤ ꯆꯥꯡꯅ ꯄꯤꯕ ꯅꯣ ꯑꯩꯈꯣꯏꯒꯤ ꯀꯣꯟꯅꯒꯤ ꯆꯥꯡꯗ ꯑꯗꯨꯝ ꯄꯤꯕꯅꯦ ꯃꯩꯗꯣ ꯌꯥꯝꯅ ꯍꯧꯩ ꯀꯥꯟꯅꯕꯅꯦ ꯑꯩꯈꯣꯏꯗ ꯂꯥꯏꯔꯤꯛꯁꯨ ꯇꯝꯍꯧꯔꯦ ꯂꯥꯏꯔꯤꯛ ꯇꯝꯕꯒꯤ ꯄꯩꯁꯥꯁꯨ ꯑꯃꯨ ꯐꯪꯉꯦ ꯑꯗꯨꯅꯦ ꯇꯥꯏꯗ ꯄꯤꯗꯨꯗꯀꯣ ꯑꯗꯨꯅꯦ ꯑꯩꯈꯣꯏꯁꯨ ꯀꯣꯆꯤꯡꯁꯨ ꯇꯧꯅꯤꯡꯉꯦ ꯑꯗꯩ ꯅꯪꯀ ꯌꯥꯝꯅ ꯀꯩꯅꯣ ꯃꯉꯣꯟꯗ ꯏꯟꯇꯔꯦꯁꯇꯤꯡ ꯑꯣꯏꯔꯤꯁꯦ ꯑꯗꯨꯃꯥꯏꯅ ꯏꯁꯀꯣꯂꯥꯔꯁꯤꯞꯀꯤ ꯑꯗꯨꯝ ꯌꯥꯎꯋꯦ ꯍꯥꯏꯕꯗꯨꯗꯀꯣ ꯑꯃꯨꯛ ꯄꯥꯝꯕ ꯂꯥꯏꯇꯅꯦ ꯊꯁꯣꯏꯁꯤ ꯀꯥꯏ ꯑꯣꯏꯖꯕ ꯑꯗ ꯄꯩꯁꯥꯁꯨ ꯈꯔ ꯇꯥꯟꯖꯕ ꯑꯗꯩꯗꯤ ꯐꯤꯗꯁꯨ ꯑꯗꯨꯝ ꯇꯧꯕ ꯍꯥꯏꯗꯤ ꯌꯨꯝ ꯗꯗꯤ ꯌꯦꯉꯗꯣꯏꯅꯤꯗꯅ ꯑ ꯑꯗꯨꯒꯤ ꯈꯪ ꯀꯩꯅꯤ ꯍꯣꯏꯣꯏ ꯌꯥꯔꯦ ꯑꯩꯈꯣꯏ ꯁꯤꯗ ꯍꯪꯉꯛꯀꯦ ꯑꯗꯨꯒ ꯅꯪ ꯑꯇꯣꯞꯄ ꯀꯣꯆꯤꯡ ꯇꯧꯅꯤꯡꯉꯒꯁꯨ ꯑꯇꯣꯞꯄ ꯃꯐꯝꯗ ꯌꯥꯝ ꯂꯩꯌꯦ ꯍꯧꯖꯤꯛꯇꯤ ꯄ꯭ꯔꯥꯏꯚꯦꯠꯀꯤ ꯑꯗꯨꯝꯕꯁꯨ ꯍꯪꯕꯤꯌꯨ ꯍꯥꯏꯔꯁꯨ ꯍꯪꯕꯤꯔꯛꯀꯦ ꯑꯩꯅ ꯍꯥꯟꯅ ꯇꯧꯔꯝꯕꯗꯨꯁꯨ ꯌꯥꯝꯅ ꯐꯕꯅꯦ ꯑꯗꯨꯁꯨ ꯌꯥꯝ ꯅꯨꯡꯉꯥꯏꯕꯅꯦ ꯎꯝ ꯅꯪꯒꯤꯔꯣ ꯅꯠꯇ꯭ꯔꯒ ꯅꯣꯏ ꯏꯅꯥꯎꯄꯥꯒꯤꯔꯣ ꯄꯣꯖꯤꯇꯤꯚ ꯑꯦꯃꯣꯔꯤꯗꯨꯕꯨꯗꯤ ꯑꯩꯒꯤꯅꯦꯕ ꯑꯩꯅ ꯇꯧꯅꯤꯡꯕ ꯑꯗꯣ ꯑꯩꯅꯁꯨ ꯀꯥꯟꯅꯔꯦ ꯑꯩꯉꯣꯟꯗ ꯁꯨꯃꯥꯏꯅ ꯀꯥꯟꯅꯔꯦ ꯈꯪꯅꯔꯦ ꯏꯅꯥꯎꯄꯥ ꯑꯗꯨ ꯇꯧꯍꯟꯕ ꯌꯥꯏ ꯃꯥꯅ ꯍꯧꯖꯤꯛ ꯃꯥꯕꯨꯗꯤ ꯦ ꯑꯣꯏꯗ꯭ꯔꯤꯕꯀꯣ ꯎ ꯑꯗꯨ ꯂꯣꯏꯔꯒ ꯃꯥꯁꯨ ꯇꯧꯔꯤ ꯇꯧꯅꯤꯅ ꯑꯗꯨ ꯇꯧ ꯆꯁꯅꯤ ꯍꯣꯏ ꯍꯣꯏ ꯇꯧꯍꯟꯁꯦ ꯌꯥꯏꯌꯦꯦ ꯀꯩꯁꯨ ꯀꯥꯏꯗꯦ ꯑꯗꯨ ꯎꯝ ꯍꯧꯖꯤꯛ ꯄꯨꯔꯥꯡꯒꯤ ꯌꯨꯝꯗ ꯀꯩꯀꯩ ꯍꯣꯅꯕꯤꯒꯦ ꯑꯩꯁꯦ ꯑꯉꯥꯡꯗꯤ ꯁꯨꯡ ꯈꯔ ꯇꯧꯔꯤꯌꯦ ꯑꯇꯩ ꯑꯍꯡꯕꯗꯤ ꯈꯤꯇꯪ ꯇꯧꯗꯦ ꯄꯩꯁꯥꯒ ꯌꯥꯝ ꯋꯥꯏꯗ ꯏꯕꯦꯝꯃꯥ ꯍꯧꯖꯤꯛꯁꯦ ꯃꯤꯁꯤꯡꯁꯦ ꯂꯣꯏꯅ ꯋꯥꯅꯔꯦ ꯂꯧ ꯁꯤꯡꯒꯤꯁꯨ ꯅꯣꯡ ꯆꯨꯗꯕꯒꯤ ꯋꯥꯅꯔꯦ ꯂꯧ ꯎꯕ ꯌꯥꯔꯔꯣꯏꯅ ꯅꯨꯡꯁꯥꯅ ꯃꯔꯣꯟ ꯑꯃ ꯊꯔꯤꯕ ꯅꯣꯏꯗꯒꯤ ꯂꯧꯒꯗꯤ ꯀꯃꯥꯏꯅ ꯇꯧꯒꯦ ꯅꯣꯏꯗꯤ ꯌꯨꯝꯒꯁꯨ ꯌꯥꯝ ꯅꯛꯅꯗꯥꯥꯏ ꯅꯣꯏꯒꯤ ꯂꯧ ꯎꯕ ꯍꯟꯗ
ꯎꯝ ꯍꯣꯏ ꯑꯩꯈꯣꯏꯗꯣ ꯃꯃꯥꯡ ꯆꯍꯤꯗꯤꯅꯦ ꯂꯧꯁꯥꯟ ꯀꯩꯀꯩ ꯎꯏꯕ ꯂꯧꯁꯥꯟꯗꯣ ꯑꯩꯈꯣꯏꯒꯤ ꯌꯨꯝ ꯃꯌꯥꯗ ꯑꯗꯨꯝ ꯂꯣꯏ ꯑꯣꯏꯑꯕꯀꯣ
ꯑꯗꯣ ꯍꯟꯗꯛꯇꯤꯅꯦꯅꯤꯅ ꯐꯠꯈ꯭ꯔꯦ ꯎꯝ ꯑꯗꯨꯅ ꯑꯩꯈꯣꯏꯒꯤꯗꯣ ꯈꯛꯇ ꯉꯥꯏꯔꯤ ꯑꯗꯣ ꯑꯩꯈꯣꯏ ꯏꯃꯨꯡꯗꯣ ꯑꯣ ꯌꯥꯝ ꯌꯥꯝꯃꯗ꯭ꯔꯥ ꯍꯣꯏ ꯌꯥꯝꯃꯦ
ꯑꯗꯨꯁꯨ ꯑꯆꯧꯕ ꯉꯥꯛꯇ ꯑꯗꯨꯅꯅꯦ ꯆꯥꯛ ꯆꯥꯕꯩ ꯆꯥꯡꯁꯨ ꯌꯥꯝ ꯍꯦꯜꯂꯦꯕ ꯑꯗꯨꯅ ꯂꯧꯁꯦ
ꯐ ꯎ ꯑꯩꯈꯣꯏ ꯑꯃꯇꯪ ꯈꯛꯇꯪ ꯉꯥꯏꯅꯤꯅ ꯃꯣꯏ ꯌꯥꯝ ꯊꯣꯛꯇꯦꯕ ꯑꯗꯨꯝ ꯆꯥꯡꯄꯠꯇ ꯍꯥꯏꯗꯤ ꯊꯥꯔꯇꯤꯒꯁꯨ ꯌꯥꯝ ꯇꯣꯛꯄꯤꯗꯣ ꯍꯣꯏ ꯑꯗꯨꯃꯥꯏꯅ ꯑꯣꯏꯌꯦꯕ ꯑꯗꯨ ꯐꯖꯤ ꯌꯧꯕꯁꯨ ꯉꯝꯗꯦꯕ ꯑꯗꯨꯅꯥꯛ ꯀꯣꯟ ꯇꯥꯕꯛꯇ ꯀꯣꯟꯅꯗꯣꯏꯕ
ꯆꯦꯡꯗꯣ ꯆꯍꯤ ꯆꯨꯞꯄ ꯑꯃ ꯆꯠꯇꯕꯅꯀꯣ ꯑꯗꯣ ꯍꯟꯗꯛꯇꯤ ꯂꯧꯁꯨ ꯑꯃꯨꯛ ꯏꯁꯤꯡ ꯂꯩꯇꯕꯒꯤ
ꯃꯤ ꯎꯕꯁꯨ ꯌꯥꯗ꯭ꯔꯦ ꯑꯁ ꯅꯨꯡꯉꯥꯏꯇ꯭ꯔꯦ ꯐꯣꯡꯒꯠ ꯂꯣꯏꯒꯤꯗ
ꯃꯤꯒꯤꯗꯨꯁꯨ ꯃꯤꯒꯤ ꯎꯕꯗꯣ ꯀꯥꯟꯅꯩꯌꯦꯕ ꯈꯔꯀꯗꯤ ꯑꯗꯨꯝ
ꯍꯣꯏ ꯃꯤꯒꯤ ꯎꯕꯗꯣ ꯀꯥꯟꯅꯕꯅꯦ
ꯎ ꯅꯣꯏꯒꯤꯗꯤ ꯆꯤꯡ ꯃꯌꯥꯗ꯭ꯔꯥ ꯀꯩꯅꯣ ꯑꯣꯏꯗꯥꯏꯅꯦ ꯀꯩꯅꯣꯗꯣ ꯂꯧꯗꯣ
ꯑꯣꯏꯌꯦ ꯑꯩꯈꯣꯏꯗꯣ ꯑꯩꯈꯣꯏ ꯕꯕꯥꯗꯣ ꯑꯩꯅ ꯉꯔꯥꯡ ꯋꯥꯔꯤ ꯁꯥꯟꯅꯕꯗ ꯏꯁꯤꯡ ꯌꯕ꯭ꯔꯥ ꯈꯣꯠꯄ꯭ꯔꯥꯒ ꯌꯦꯡꯕ ꯆꯠꯂꯨꯏ ꯍꯥꯏꯅꯦ ꯅꯍꯥꯟ ꯅꯣꯡꯗ ꯈꯔ ꯈꯔ ꯇꯥꯒꯤꯅ ꯑꯗꯨꯒ ꯏꯁꯤꯡꯒ ꯑꯃꯠꯇ ꯂꯩꯔꯝꯗꯦꯗ ꯍꯥꯃꯨ ꯍꯥꯃꯨꯅꯤ ꯍꯥꯏꯅ ꯇꯧꯔꯒ ꯍꯜꯂꯛꯑꯦ ꯑꯗꯨꯒꯤ ꯃꯊꯥ ꯁꯥꯈꯤꯕꯅꯦ ꯏꯁꯤꯡꯁꯦ ꯀꯃꯥꯏꯅ ꯇꯧꯗꯣꯏꯅꯣ ꯈꯪꯗꯦ ꯍꯧꯖꯤꯛ ꯖꯨꯂꯥꯏ ꯊꯥ ꯌꯧꯁꯜꯂꯛꯑꯦ ꯈꯔ ꯂꯩꯔꯗꯤ ꯂꯧ ꯂ ꯂꯧ ꯄꯥꯟꯕꯒꯤ ꯃꯇꯝ ꯍꯦꯟꯛꯇꯣꯛꯈ꯭ꯔꯅꯤꯅ ꯃꯥ ꯃꯊꯥ ꯁꯥꯔꯤꯕꯅꯤ ꯀꯃꯥꯏꯅ ꯇꯧꯗꯣꯏꯅꯣ ꯈꯪꯗꯦ ꯑꯗꯨ ꯑꯩꯈꯣꯏꯒꯤ ꯂꯧꯗꯨꯗꯤ ꯌꯥꯝꯕꯅꯤꯅꯅꯦ ꯐꯧꯗꯤ ꯆꯍꯤ ꯈꯨꯗꯤꯡꯒꯤ ꯐꯖꯅ ꯀꯩꯅꯣ ꯇꯧꯔꯗꯤ ꯐꯥꯎꯗꯤ ꯑꯩꯈꯣꯏꯗꯤ ꯃꯌꯥꯝ ꯃꯌꯥꯝꯗꯤ ꯊꯣꯛꯏꯗꯅ ꯑꯗꯨꯅ ꯑꯁ ꯑꯗꯣ ꯑꯩꯈꯣꯏꯒꯤꯁꯨ ꯑꯃꯨꯛ ꯃꯨꯛ ꯂꯧꯁꯥꯟꯁꯨ ꯄꯤꯗꯅ ꯑꯩꯈꯣꯏꯒꯤꯁꯨ ꯑꯗꯨꯅ ꯑꯗꯣ ꯑꯩꯈꯣꯏꯒꯤꯗꯤ ꯂꯧꯁꯥꯟ ꯄꯤꯈ꯭ꯔꯁꯨ ꯃꯌꯥꯝ ꯑꯗꯨꯝ ꯂꯦꯝꯍꯧꯋꯤꯗꯅ ꯑꯗꯨ ꯃꯌꯥꯝ ꯂꯦꯝꯕꯗꯨꯕꯣꯛ ꯀꯣꯟꯅꯗ꯭ꯔꯤꯅꯤꯅ ꯇꯧꯔꯤꯁꯦ ꯁꯤꯟꯕ ꯑꯗꯨꯅ ꯃꯊꯥ ꯁ꯭ꯋꯥꯥꯏ ꯇꯧꯔꯤꯁꯦ ꯂꯧꯗꯣ ꯎꯗ꯭ꯔꯗꯤ ꯎꯝ ꯑꯗꯨꯅ ꯂꯥꯎꯖꯦ ꯎꯝ
ꯑꯁ ꯅꯣꯏ ꯕꯕꯥ ꯑꯩ ꯃꯊꯥ ꯁꯥꯔꯝꯝꯕꯅꯦ ꯑꯩꯈꯣꯏꯁꯨ ꯑꯩꯈꯣꯏ ꯕꯥꯎ ꯑꯩꯈꯣꯏ ꯕꯥꯅꯕꯨ ꯂꯧ ꯀꯌꯥ ꯆꯠꯇꯦ ꯑꯩꯈꯣꯏꯗꯤ ꯑꯩꯈꯣꯏ ꯃꯥꯅꯦꯕ ꯅꯣꯏꯗ ꯅꯣꯏ ꯕꯕꯥꯣꯏꯗꯣ ꯍꯋꯥꯏ ꯌꯥꯝ ꯌꯥꯎꯖꯩꯗꯅ ꯂꯧꯒꯨꯝꯕꯗ ꯍꯥꯏꯗꯤ ꯑꯗ ꯑꯗꯨꯝ ꯄꯩꯁꯥꯗꯣ ꯊꯣꯛꯆꯕꯅꯤꯅ ꯑꯗꯣ ꯑꯁ ꯀꯃꯥꯏꯅ ꯇꯧꯗꯣꯏꯅꯣ ꯈꯪꯗꯦ ꯍꯟꯗꯛꯇꯤ ꯅꯣꯡꯁꯦ ꯈꯪꯁꯥ ꯑꯃꯨꯛ ꯁꯥꯏ ꯑꯃꯨꯛ ꯆꯨꯅꯤ ꯆꯨꯕꯗꯨꯁꯨ ꯌꯥꯝ ꯆꯨꯕ ꯅꯠꯇꯦ ꯑꯗꯨꯅ ꯂꯧꯗ ꯏꯁꯤꯡ ꯂꯩꯕꯗꯨ ꯁꯨꯉꯝ ꯉꯝꯗ꯭ꯔꯦꯕ ꯑꯗꯨ ꯆꯦꯡꯒ ꯆꯥꯅꯤꯡꯉꯥꯏ ꯂꯩꯇ꯭ꯔꯗꯤ ꯋꯥꯠꯅꯗꯣꯏꯅꯤꯀꯣ ꯄꯩꯁꯥꯒ ꯍꯥꯏꯗꯤ ꯇꯣꯂꯣꯞ ꯆꯥꯕꯁꯨ ꯑꯝꯇ ꯅꯠꯅꯗꯕꯅꯤꯅ
ꯍꯣꯏ ꯑꯁ ꯐꯧꯒ ꯇꯥꯡꯈꯠꯂꯛꯑꯗꯤ ꯕꯦꯔꯥ ꯀꯥꯗꯣꯏꯅꯦ
ꯎꯝ ꯁꯤꯒꯤ ꯃꯑꯣꯡꯁꯤꯗꯗꯤ ꯐꯧꯒ ꯇꯥꯡꯗꯧ ꯃꯥꯟꯗ꯭ꯔꯣ ꯃꯊꯪ ꯆꯍꯤꯁꯦ
ꯍꯣꯏ ꯃꯥꯂꯦ ꯑꯗꯣ ꯑꯁ ꯑꯉꯟ ꯐꯧ ꯑꯉꯥꯡ ꯐꯧ ꯂꯣꯛꯄꯁꯤꯁꯨ ꯌꯥꯝ ꯐꯩ ꯑꯩꯈꯣꯏ ꯑꯗꯥꯏꯗ ꯑꯉꯥꯡ ꯐꯧꯅꯤ ꯂꯣꯛꯄꯗꯤ ꯈꯔꯗꯤ ꯂꯩꯗꯅ ꯃꯣꯏꯗꯤ ꯑꯗꯣ ꯑꯉꯥꯡ ꯐꯥꯎꯗꯤ ꯂꯣꯏꯅ ꯌꯥꯝꯅ ꯇꯥꯏꯅꯩꯗꯅ
ꯇꯜꯂꯦ ꯑꯗꯩꯗꯤ ꯑꯁ ꯋꯥꯖꯨ ꯌꯥꯝ ꯋꯥꯏꯗ
ꯍꯣꯏ ꯑꯉꯟ ꯐꯧ ꯂꯣꯛꯄꯁꯦ ꯌꯥꯝ ꯋꯥꯕꯅꯦ ꯅꯣꯏ ꯑꯗꯨꯗꯗꯤ ꯇꯧꯅꯗ꯭ꯔꯣ ꯑꯩꯈꯣꯏ ꯊꯪꯅꯕꯒꯤ ꯀꯀꯥꯍꯣꯏꯗꯣ ꯑ
ꯃꯣꯏ ꯄꯥꯠꯇ ꯂꯧ ꯂꯩꯅꯕꯅꯦꯕ ꯑꯗꯣ ꯄꯥꯠꯇ ꯂꯧ ꯂꯩꯕꯁꯤꯗꯤ ꯏꯁꯤꯡ ꯂꯩꯗꯅ ꯑꯗꯣ ꯑꯉꯟ ꯐꯧ ꯇꯧꯋꯦ ꯑꯗꯣ ꯃꯣꯏ ꯊꯥꯔꯇꯤꯃꯨꯛꯀ ꯂꯣꯛꯑꯦꯒ ꯍꯥꯏꯗꯣ ꯆꯥꯕꯩꯗꯤ ꯌꯥꯝ ꯊꯤ ꯀꯣꯟꯅꯔꯦ ꯑꯗꯣ ꯑꯁ ꯂꯦꯕꯔꯗꯤ ꯌꯥꯝꯁꯨ ꯋꯥꯕꯖꯥꯠꯅꯤꯗ ꯄꯥꯡꯒꯜꯁꯤꯁꯨ ꯁꯨꯅꯤꯡꯉꯦꯗꯅꯁꯨ ꯊꯨꯗꯦꯍ ꯁꯨꯕ ꯄꯥꯝꯃꯨꯏꯗ ꯍꯥꯏꯗꯤ ꯑꯍ ꯅꯍꯥ ꯑꯗꯨꯝ ꯑꯣꯏꯔ ꯂꯩꯗꯧ ꯅꯠꯇꯦꯕ ꯑꯍꯟ ꯑꯣꯏꯔꯀꯥꯟꯗ ꯄꯨꯡ ꯇꯥ ꯇꯥꯔꯛꯀꯗꯣꯏꯅꯤ ꯏꯁꯥꯥꯁꯦ ꯅꯠꯇ꯭ꯔꯥ ꯑꯗꯨꯏꯁꯨ ꯈꯔ ꯈꯟꯗ ꯌꯥꯄꯣꯟꯇꯦ ꯁꯨꯅꯤꯡꯉꯦꯗꯅꯁꯨ ꯑꯣꯚꯔ ꯑꯣꯚꯔ ꯑꯣꯏ ꯆꯠꯄꯗꯣ ꯑꯗꯨ ꯀꯤꯖꯩꯑꯦꯕ
ꯑꯩꯈꯣꯏ ꯗꯥꯖꯨ ꯁꯣꯜꯂꯦ ꯑꯗꯣ ꯊꯕꯛꯇꯤ ꯌꯥꯝ ꯁꯨꯍꯟꯅꯤꯡꯗ꯭ꯔꯕꯅꯦ ꯑꯗꯣꯏꯁꯨ ꯀꯩꯗꯤ ꯎꯄꯥꯏ ꯂꯩ ꯑꯩꯈꯣꯏ ꯃꯥ ꯃꯊꯟꯗꯅꯦ ꯅꯨꯞ ꯅꯨꯄꯥꯁꯨ ꯑꯩꯈꯣꯏ ꯏꯆꯤꯟ ꯏꯅꯥꯎ ꯌꯥꯎꯗꯦ ꯑꯗꯨꯅ ꯃꯥ ꯑꯗꯨꯝ ꯃꯊꯟꯗ ꯍꯣꯠꯅ ꯂꯩꯔꯝꯗꯣꯏ ꯅꯨꯡꯉꯥꯏꯇꯦ ꯑꯩꯈꯣꯏꯁꯨ ꯑꯗꯨ ꯎꯄꯥꯏ ꯂꯩꯇꯦ ꯑꯩꯈꯣꯏꯁꯨ ꯌꯨꯝꯗ ꯂꯩꯕ ꯅꯠꯇꯕꯅꯤꯅ ꯃꯊꯟꯇ ꯑꯗꯨꯝ ꯁꯨꯕ ꯆꯠꯂꯦ ꯑꯗꯒꯤ ꯂꯧ ꯂꯤꯡꯕ ꯂꯧꯒꯨꯝꯕ ꯌꯧꯔꯛꯄꯗꯅ ꯃꯤ ꯅꯦꯛꯑꯦꯗꯅ
ꯎꯝ ꯍꯌꯦꯡ ꯅꯣꯏꯅ ꯄꯥꯡꯒꯜꯗ ꯄꯨ ꯄꯥꯡ ꯉꯝꯖꯗ꯭ꯔꯁꯨ ꯄꯩꯁꯥꯗ ꯃꯥꯏꯅ ꯄꯥꯡꯖꯔꯅꯤ ꯅꯣꯏ ꯀꯟꯅ ꯍꯣꯠꯅꯔꯤ ꯅꯣꯏ ꯆꯦꯁꯨ ꯍꯣꯠꯅꯔꯤ ꯅꯪꯁꯨ ꯍꯣꯠꯅꯔꯤ꯫ ꯅꯪ ꯅꯅꯥꯎꯅꯨꯄꯤꯁꯨ ꯍꯣꯠꯅꯔꯤ ꯑꯗꯨꯃꯥꯏ ꯉꯝꯖꯔꯅꯤ꯫
ꯆꯦ ꯊꯝꯆꯦꯠꯁꯦ ꯄꯨꯒꯣ
ꯉꯥꯛꯇꯅ ꯅꯠꯇꯦꯕ ꯄꯥꯡꯒꯜ ꯉꯥꯛꯇꯅ ꯅꯠꯇꯦꯕ ꯃꯇꯦꯡ ꯄꯥꯡꯕ ꯍꯥꯏꯁꯦ ꯄꯩꯁꯥ ꯄꯥꯡꯕꯁꯤꯅꯕꯨ ꯍꯦꯟꯅ ꯃꯔꯨ ꯑꯣꯏꯔꯤꯅꯦꯕ ꯄꯩꯁꯥꯕꯨ ꯂꯩꯔꯗꯤ ꯇꯧꯗꯕ ꯉꯝꯕ ꯑꯝꯇ ꯂꯩꯄꯣꯠꯇꯦ ꯅꯠꯇ꯭ꯔꯥ?
ꯍꯣꯏ
ꯑꯗꯨꯅ ꯍꯌꯦꯡ ꯅꯣꯏꯁꯨ ꯅꯣꯏꯅ ꯄꯩꯁꯥ ꯊꯣꯛꯆꯔꯀꯥꯟꯗ ꯂꯣꯏ ꯄꯥꯡꯗꯣꯏꯅꯤꯁꯦ ꯍꯧꯖꯤꯛꯇꯤ ꯅꯨꯄꯤ ꯉꯥꯛꯇ ꯄꯣꯛꯄꯅꯕꯨ ꯅꯨꯡꯉꯥꯏꯔꯕꯅꯤ꯫
ꯍꯣꯏ ꯅꯨꯡꯉꯥꯏꯔꯦ ꯑꯃꯔꯣꯝꯗ ꯑꯗꯨꯁꯨ ꯅꯨꯡꯉꯥꯏꯔꯦ ꯑꯗꯨ ꯍꯦꯛꯇ ꯅꯨꯄꯥ ꯑꯃ ꯌꯥꯎꯔꯗꯤꯅ ꯈꯜꯂꯤꯗꯅ
ꯎꯝ
ꯅꯣꯏꯒꯤ ꯑꯧ ꯆꯥꯛ ꯊꯣꯡꯕ ꯍꯧꯔꯦ
ꯑꯣ
ꯅꯣꯏꯗꯤ ꯅꯣꯏ ꯅꯝꯅ ꯊꯣꯡꯗꯣꯏꯔꯣ ꯀꯅꯥꯅ ꯊꯣꯡꯗꯣꯏꯅꯣ?
ꯑꯧ ꯏꯅꯝꯃꯅ ꯊꯣꯡꯗꯣꯏꯅꯦ꯫ ꯑꯗꯣ ꯅꯪꯅꯦ ꯅꯣꯏ ꯆꯤꯆꯦꯗꯣ ꯎꯝ ꯃꯥ ꯍꯥꯏꯕꯗꯣ ꯀꯥꯎꯒꯅꯨꯀꯣ ꯑꯩꯅ ꯅꯪꯉꯣꯟꯗꯕꯨꯗꯤ ꯈꯔ ꯍꯥꯏ ꯑꯗꯣ ꯄꯥ ꯅꯝꯕꯔꯗꯣ ꯆꯠꯇꯕꯩꯅꯦꯕ ꯅꯪꯁꯨ ꯀꯣꯜ ꯋꯥꯔꯤ ꯁꯥꯟꯅꯔꯀꯥꯟꯗ ꯑꯩꯅ ꯁꯨ ꯁꯨꯃꯥꯏꯅ ꯀꯣꯜ ꯇꯧꯔꯛꯑꯝꯕꯅꯤ ꯑꯝꯇꯪ ꯋꯥꯔꯤ ꯁꯥꯟꯅꯕꯤꯌꯨ ꯈꯣꯠꯂꯣ ꯃꯥ ꯁꯨꯃꯥꯏꯅ ꯇꯧꯕꯗꯣ ꯄꯥꯝꯃꯦ ꯍꯥꯏꯕ ꯅꯦꯅ ꯍꯥꯏꯌꯣꯕ ꯑꯩꯁꯦ ꯃꯥꯅ ꯃꯃꯥꯡꯗꯅꯦ ꯍꯧꯔꯝꯀꯥꯟꯗ ꯇꯧꯍꯧꯔꯗꯤ ꯍꯦꯛ ꯐꯗꯧꯕ ꯑꯗꯨꯝ ꯀꯥꯟꯗꯅ ꯑꯩꯖꯦ ꯑꯩ ꯃ ꯃꯥꯁꯇꯔ ꯂꯣꯏꯁꯟꯕꯒꯤ ꯇꯥ ꯃꯇꯥꯡ ꯇꯥꯕꯒꯤ ꯑꯩꯗꯣ ꯊꯦꯡꯗꯍꯧꯕꯒꯤ ꯑꯗꯨꯝ ꯐꯔꯛ ꯇꯥꯕꯅꯦꯕ ꯑꯗ ꯑꯩꯅ ꯃꯥꯅ ꯍꯧꯔꯝꯕꯗꯣ ꯃꯥꯅ ꯇꯧꯖꯤ ꯈꯠꯁꯤꯅ ꯍꯥꯏꯔꯝꯕꯅꯦꯕ ꯑꯗꯥ ꯑꯩꯅ ꯁꯤꯒꯤ ꯇꯧꯕꯅꯤꯅ ꯑꯩꯁꯦ ꯑꯅꯤ ꯐꯥꯡꯉ ꯇꯧꯕꯗꯣ ꯉꯝꯃꯔꯣꯏ ꯑꯃꯁꯤꯗ ꯑꯗꯨꯝ ꯃꯥꯏ ꯑꯣꯟꯁꯤꯜꯂꯒ ꯇꯧꯔꯒꯦ ꯈꯣꯠꯂꯒꯦꯅ ꯍꯥꯏꯈꯤꯗꯣ ꯑꯩꯁꯨ ꯌꯥꯍꯧꯗꯕꯅꯦꯕꯥ ꯃꯥꯅꯕꯨꯗꯤ ꯌꯥꯝ ꯀꯟꯅ ꯍꯥꯏꯖꯔꯝꯕꯅꯦ ꯇꯧꯁꯦ ꯈꯣꯠꯁꯦꯅ꯫ ꯑꯗ ꯑꯩꯁꯨ ꯍꯧꯖꯤꯛꯁꯨ ꯄꯩꯁꯥꯁꯦ ꯏꯃꯨꯡ ꯀꯟꯗꯤꯁꯟ ꯃꯠ ꯎꯝ ꯐꯤꯕꯝꯁꯦ ꯈꯤꯇꯡ ꯐꯥꯏꯅꯥꯟꯁꯤꯌꯦꯜ ꯀꯟꯗꯤꯁꯟꯁꯦ ꯈꯤꯇꯡ ꯋꯥꯠ ꯄꯥꯥ ꯈꯔ ꯐꯕ ꯋꯥꯠꯄꯁꯤꯗ ꯑꯩꯅ ꯑꯗꯨꯗꯣ ꯇꯧꯔꯗꯤ ꯑꯩꯁꯦ ꯍꯥꯏꯗꯤ ꯊꯕꯛꯀꯤ ꯊꯥꯅꯤꯡꯕꯗꯣ ꯈꯔꯇ ꯑꯣꯏꯔꯁꯨ ꯒꯥꯏꯇ ꯇꯧꯕꯤꯕꯁꯤꯅ ꯐꯩꯗꯥꯅꯀꯣ ꯏꯁꯥꯅ ꯄꯥꯖꯕꯗꯒꯤ꯫
ꯑꯣ
ꯑꯗꯩꯅ ꯀ꯭ꯂꯥꯁ ꯑꯃꯨꯛ ꯆꯠꯅꯤꯡꯉꯛꯄ ꯑꯗꯨꯠ ꯑꯗꯒꯤ ꯃꯌꯥꯝ ꯋꯥꯛ ꯍꯪꯉꯛꯏꯁꯤ꯫
ꯑꯦ ꯑꯩꯈꯣꯏꯁꯦꯗ ꯋꯥꯔꯤ ꯁꯥꯟꯅꯕꯒ ꯍꯥꯏꯔꯒꯦ ꯃꯥꯅꯁꯨ ꯊꯦꯡꯅꯕꯒꯗꯤ ꯑꯗꯨꯝꯗꯤ ꯇꯧꯔꯛꯑꯅꯤ ꯈꯪꯉꯦ ꯑꯩꯅꯁꯨ ꯍꯥꯏ